ꯑ ꯀꯩꯗꯧꯔꯤꯅꯣ
ꯁꯤꯗ ꯂꯩꯗꯥ
ꯑꯥ ꯀꯁꯕꯖꯔ ꯑꯗꯨꯝ ꯐꯝꯃꯒꯥ ꯂꯩꯔꯣ ꯑꯗꯨꯗꯤ
ꯑꯣ ꯍꯦꯟꯊꯪ ꯇꯥꯔꯒꯦ
ꯁꯕ ꯀꯁꯦꯕꯖꯥꯏ
ꯑ ꯍꯧꯕꯅꯦꯅꯦ
ꯍꯧꯖꯦꯒ
ꯁꯤ ꯏꯄꯥꯥꯜ ꯂꯨꯜꯂꯦ ꯍꯥꯏꯕꯗꯣ ꯅꯪꯕ꯭ꯔꯥ ꯀꯅꯥꯅꯣ
ꯎ
ꯑꯥ ꯅꯪꯃꯣ ꯅꯨꯡꯉꯥꯏꯔꯤꯕꯣ
ꯑꯥ
ꯅꯨꯡꯉꯥꯏꯔꯤꯕꯣꯕ
ꯍꯥꯏꯔꯦꯍ ꯇꯥꯔꯦ ꯅꯪ ꯀ꯭ꯔꯤꯞꯆꯥꯥ ꯀ꯭ꯂꯕꯀꯤ ꯗ꯭ꯔꯦꯁꯇꯨ ꯂꯧꯕ ꯂꯣꯏꯔꯕꯣ
ꯂꯧꯔꯦ ꯂꯧꯔꯦ ꯎꯝ ꯑ ꯄꯤꯗ꯭ꯔꯦꯦꯁꯇꯤ ꯄꯤꯔꯦ ꯑꯗꯣ ꯄꯩꯁꯥ ꯄꯨꯔꯛꯇꯣꯏꯕ
ꯅꯪ ꯉꯔꯥꯡꯗ ꯍꯦꯟꯦꯟ ꯃꯥꯟꯈꯦꯀꯣ ꯃꯉꯣꯟꯗ ꯍꯣꯡꯖꯒꯤ ꯄꯩꯁꯥ ꯍꯣꯡꯖꯒꯤ ꯄꯩꯁꯥ ꯂꯩꯌꯦꯦ ꯍꯗ ꯑꯩꯉꯣꯟꯗ ꯄꯩꯁꯥ ꯅꯤꯌꯣ ꯍꯥꯏꯅꯤꯡꯉꯦ ꯅꯪ ꯗꯥ ꯂꯩꯗꯤ ꯂꯩꯇꯕꯅꯤ ꯑꯩꯁꯨ ꯄꯩꯁꯥ ꯂꯩꯇ꯭ꯔꯒ
ꯅꯅꯥꯔꯁꯁꯤꯡꯅ ꯄꯩꯁꯥ ꯂꯩꯒꯅꯤꯗ
ꯑꯗꯤꯅ ꯑꯩꯀꯣꯣꯡ ꯈ
ꯍ ꯕꯣ ꯌꯦꯡꯗꯔꯣ
ꯄꯨꯡ ꯀꯌꯥꯅ ꯁꯞ ꯊꯥꯇꯤ ꯅꯠꯇ꯭ꯔꯣ
ꯎꯝ ꯇ ꯑꯦ ꯀꯕꯥ
ꯍꯣꯏ ꯑꯩꯗꯣ ꯌꯦꯡꯒꯦ ꯇꯧꯋꯦ ꯉꯁꯤ ꯍꯥꯞꯂꯒ ꯌꯦꯡꯁꯤꯔꯦ ꯈꯟꯕ ꯍ ꯑꯩꯗꯤꯄꯣꯔ ꯁꯤ ꯐ
ꯄꯩꯁꯥ ꯊꯥꯅꯁꯤꯔꯣ
ꯉꯝꯗ꯭ꯔꯗꯤ ꯅꯪ ꯍꯥꯟꯅ ꯊꯥꯔꯛꯑꯣ ꯅꯪꯕꯨꯅꯦ ꯍꯦꯟꯅ ꯊꯥꯖꯔꯛꯒꯦꯦ ꯆꯅꯤ ꯆꯅꯤ ꯇꯧꯁ ꯆꯅꯤ ꯆꯅꯤ ꯇꯧꯁꯤ ꯆꯅꯤ ꯆꯅꯤ ꯇꯧ
ꯑꯦ ꯄꯩꯁꯥ ꯌꯥꯝ ꯂꯩꯕ ꯃꯥꯂꯦꯗ ꯥꯡ ꯆꯅꯤ ꯆꯅꯤꯗꯤ
ꯅꯪꯍ ꯅ ꯊꯔꯑꯣꯣꯏ ꯅꯪꯕꯨ ꯊꯥꯖꯗꯦ
ꯑꯩꯈꯣꯏ ꯌꯥꯡꯈꯩ ꯐꯥꯎ ꯂꯩꯗ꯭ꯔꯤ ꯀꯥꯟꯗꯦ ꯅꯪꯅꯤ ꯆꯥꯅꯤ ꯆꯅꯤ ꯑꯁ ꯑꯗꯨꯅꯦꯕ ꯄꯩꯁꯥ ꯄꯥꯏꯕ ꯃꯤꯗꯤ ꯋꯥ ꯍꯥꯏꯕꯗꯀꯣ ꯈꯪꯉꯦ ꯍꯥꯏꯕꯗꯣ
ꯅꯪꯅꯦ ꯕꯦꯠꯇꯤꯡ ꯇꯧꯁ ꯍꯥꯏꯕ ꯅꯠꯇ꯭ꯔꯣ
ꯍꯣꯏ ꯌꯥꯏꯅꯦ ꯇꯧꯁꯤꯅꯦ
ꯅꯪꯒꯤ ꯌꯥꯅ ꯄꯩꯁꯥ ꯊꯔꯛꯑꯣ ꯑꯗꯨ ꯑꯣꯏꯔꯗꯤ ꯑꯩ ꯊꯥꯖꯒꯦ ꯅꯪ ꯍꯧꯖꯤꯛ ꯍ ꯊꯥꯔꯛꯑꯣꯅꯦ
ꯍꯧꯖꯤꯛ ꯊꯔ ꯈꯁꯨ ꯑꯗꯨꯝ ꯊꯥꯔꯛꯀꯅꯤ ꯑꯗꯨꯕꯨ
ꯑꯦ ꯊꯥꯖꯗꯦ ꯑꯦ ꯅꯪꯒꯤꯑ ꯀꯧꯅ ꯊꯥꯖꯗꯦ
ꯀꯕꯥ
ꯑꯦꯩꯅ ꯃꯨ ꯊꯥꯖ ꯗꯦꯕ
ꯑꯗꯨꯗꯤ ꯉꯁꯤ ꯅꯠꯇꯕ ꯐ꯭ꯔꯥꯟꯁ ꯅꯥꯕ ꯅꯨꯃꯤꯠꯇ ꯕꯤꯦꯠꯇꯤꯡ ꯇꯧꯁꯩ
ꯗꯤ ꯏꯁꯄꯦꯟꯖꯦꯟꯇꯤꯅꯥꯒ ꯇ
ꯀꯕꯥ
ꯁ꯭ꯄꯦꯟ ꯑꯔꯖꯦꯟꯇꯤꯅꯥ ꯍꯈꯅꯤꯕꯏꯅꯕ
ꯑ
ꯑꯥ ꯎ ꯐꯖ ꯇꯔꯦꯉꯣ ꯇꯕ꯭ꯔꯣ
ꯇ
ꯃꯤꯟꯅ ꯋꯥꯅꯨꯉꯥꯏꯇꯕ꯭ꯔ
ꯎꯝ ꯎꯝ ꯐꯔꯖꯤ ꯁꯤꯡ ꯐꯁꯤꯡꯦ
ꯋꯥ ꯑ ꯏ ꯃꯈꯝ ꯐꯖꯥ ꯇꯥꯗꯦꯗ ꯑ ꯐꯖꯉ ꯑ
ꯅꯪꯒꯤ ꯅꯦꯠꯋꯥꯛ ꯅꯨꯡꯉꯥꯏꯕ꯭ꯔꯣ ꯍꯥꯏꯕ
ꯑꯩꯗꯤ ꯅꯅꯨꯡꯕꯥꯎ ꯅꯨꯡꯉꯥꯏ ꯁꯕꯖꯤꯅꯦ
ꯑꯣ ꯑꯗꯣ ꯅꯪ ꯏꯃꯥꯕꯨ ꯋꯥꯔꯤ ꯁꯥꯈ꯭ꯔꯕꯣ
ꯑ ꯀ ꯍꯥꯏ ꯀ
ꯑꯗꯨ ꯃꯥ ꯀꯩ ꯍꯥꯏꯔꯑꯒꯦ
ꯏ ꯑꯣ ꯃꯥ ꯑꯗꯨꯝ ꯇꯔ ꯌꯦꯅꯦ ꯭ꯂ ꯍꯥ꯭ꯔ ꯍꯥꯏ
ꯀꯣꯗꯧꯔ ꯅ ꯑꯃꯕꯣ
ꯎꯝ ꯍ ꯆ
ꯀ
ꯍ
ꯑꯣꯗꯔꯣꯁ ꯆꯂꯣꯅ
ꯇꯕꯤꯔꯅꯤꯦ ꯇꯕꯤꯔ
ꯍ ꯍꯣꯏ ꯃ꯭ꯌꯨ ꯁꯤꯇꯤꯟꯅꯁꯤ ꯑꯗꯨ ꯄꯤ ꯇꯔꯒꯦ ꯍꯥꯏꯕ꯭ꯔꯣ ꯍꯧꯖꯕꯤ ꯁꯣꯅꯤꯅꯥꯔꯤꯈꯣꯏ ꯏꯪ ꯑꯩ ꯒ꯭ꯌꯥꯡꯀꯥꯒ ꯑꯩ ꯄꯨꯜꯂꯒ ꯇꯧꯔꯀꯅꯦꯗꯤ
ꯎꯝ
ꯍꯪꯒꯀꯦ ꯍꯣꯅꯔꯒ
ꯑꯗꯨ ꯇ ꯑꯗꯨ ꯇꯁꯤ
ꯑ ꯊꯕꯛ ꯇꯧꯅꯤꯡꯗ꯭ꯔꯣ
ꯑꯥ
ꯆꯐꯥ ꯀꯇꯣꯟ ꯔꯕ
ꯑꯗꯨꯁꯤ ꯀꯩꯅ
ꯃꯥ ꯌꯨꯝ ꯄꯥꯔꯕꯣ ꯄꯥꯥꯟꯗ꯭ꯔꯤꯕꯣ
ꯁ ꯄꯅꯤ ꯅꯩꯁꯤ ꯑꯒꯁ ꯀꯗ ꯄꯥꯅꯤꯕ
ꯑꯣ ꯅꯨꯄꯥ ꯂꯩꯔꯕꯣ
ꯄ ꯂꯩ ꯁꯤ
ꯅꯪꯅ ꯊꯤꯔꯦ ꯅꯅ ꯅꯪꯒꯤ ꯃꯃꯥ ꯕꯕꯥꯅ ꯊꯤꯔꯣ
ꯊ ꯊ ꯃꯣꯏ ꯅ ꯊ
ꯑꯣ ꯌꯥꯝ ꯐꯥꯏꯅ ꯑꯗꯨꯗꯤ ꯑ ꯅꯪꯒꯤ ꯅꯨꯄꯥꯗꯕ ꯀꯩ ꯊꯕꯛ ꯇꯧꯒꯦ
ꯏꯩꯅ ꯄ ꯀꯜꯂ ꯇ ꯀꯜꯂ ꯇꯦ ꯊꯕꯤꯒꯤ ꯂꯝꯥꯟꯕꯤ ꯊ ꯀ ꯇꯧ ꯍꯦꯡꯅ ꯃꯒꯤ ꯂꯝꯕꯤꯗ ꯑꯗꯨꯝ ꯇꯧꯋꯦ ꯍꯥꯏꯕ ꯈꯛꯇꯅꯤ
ꯑꯣ
ꯑ
ꯑꯣ ꯅꯪꯗꯤ ꯊꯕꯛ ꯇꯧꯔꯕ ꯇꯧꯗ꯭ꯔꯤꯕꯣ
ꯁꯇ
ꯆꯧꯗꯔꯤꯌꯥ
ꯎꯝ
ꯀꯩ ꯊꯕꯛ ꯇꯧꯒꯦ ꯈꯜꯂꯤꯅꯣ
ꯎ
ꯈꯪꯗ꯭ꯔꯦ
ꯎꯝ ꯇ ꯇ
ꯀꯩꯕꯥ
ꯊꯝꯕꯄꯗꯤ
ꯃꯁꯤꯁꯤ ꯕꯝꯗ ꯑꯩꯈꯣꯏꯗ ꯄꯩꯁꯥ ꯊꯥꯅꯅꯤ
ꯩꯁꯅ ꯊꯔꯛꯑꯣ ꯅꯪ ꯊꯒꯦꯅ
ꯑꯩꯈꯣꯏꯗꯤ ꯑꯩꯈꯣꯏꯗꯤ ꯉꯥꯅꯨ ꯌꯨꯝꯗ ꯉꯥꯅꯨꯒꯤ ꯇꯧꯒꯅꯦꯕ ꯉꯥꯅꯨ
ꯎ
ꯑꯄꯣꯕ ꯃꯤ ꯅ ꯉꯥꯟꯅ ꯄꯤꯗꯣꯏꯅꯦ ꯏꯟꯁꯥꯡ ꯍꯥꯎꯗꯣꯏꯅꯤꯉꯣ
ꯆꯅꯤꯗꯤ
ꯑꯗꯨ ꯅꯪ ꯉꯥꯅꯨ ꯆꯥꯕ꯭ꯔꯥ ꯆꯥꯗꯕ꯭ꯔꯣ
ꯑꯗꯦ
ꯆꯥꯗꯦ
ꯀꯩꯕꯥ
ꯇꯅꯤꯡꯗꯦ
ꯅꯅꯨ ꯇꯥꯃꯤꯟꯅꯦꯦ ꯆꯥꯅꯤꯡꯗꯕ ꯃꯤꯗꯤ ꯄꯪꯕ ꯃꯤꯅꯦꯍꯦ
ꯍꯣꯏ ꯅꯣꯏꯗꯤ ꯄꯩꯁꯥ ꯂꯩꯕꯁꯦ ꯆꯥꯔꯣ ꯑꯩꯈꯣꯏꯗꯤ ꯄꯩꯁꯥ ꯂꯩꯇꯅꯤꯅ ꯆꯥꯔꯗꯤ ꯄꯩꯁꯥ ꯂꯩꯁ ꯆꯔꯦ ꯄꯩꯁꯥ ꯂꯩꯇꯁ ꯆꯔ
ꯑꯗꯣ ꯅꯪ ꯅꯪꯗꯣ
ꯑꯥ
ꯍꯟꯗꯛ ꯀ ꯀꯥꯏ ꯂꯩꯔꯤꯅꯣ ꯈꯨꯟꯗ ꯂꯩꯔꯔꯣ ꯍꯟꯗ ꯏꯝꯐꯥꯜꯗ ꯂꯩꯔꯤꯔꯣ
ꯀꯥꯟꯖꯤ ꯀꯥꯟꯗꯛ ꯈꯟꯗ ꯂꯩꯦ ꯏꯗꯣ
ꯀꯩꯗꯕ
ꯈꯨꯟꯗ
ꯑꯣ ꯑꯗꯨꯗꯤ ꯌꯥꯝ ꯅꯨꯡꯉꯥꯏꯔꯝꯅꯦ ꯑꯩꯈꯣꯟ ꯑꯗꯨꯗꯤ ꯏꯪꯉꯒ ꯆꯦꯛꯑꯒ ꯅꯣꯡ ꯆ ꯇꯨꯔꯒ ꯑꯥꯁ
ꯀꯟꯗꯤ ꯏꯪ ꯆꯤꯛꯂꯒ ꯂꯩꯕ ꯅꯨꯡꯉꯥꯏꯌꯦ
ꯎꯝ ꯑꯕꯅꯨꯡꯗ ꯃꯥꯂꯦ
ꯎꯝ ꯑꯗꯨꯗ ꯅꯨꯡꯉꯥꯏꯔꯗꯤ ꯅꯨꯡꯉꯥꯏꯔꯒ ꯂꯩꯔꯤꯀꯣ ꯅꯪꯁꯨ
ꯍꯥ
ꯑꯥ
ꯀꯩ ꯍꯥꯏꯕ ꯉꯁꯥꯏ ꯅꯨꯡꯗꯤ ꯇꯥꯏ ꯍꯣꯏ
ꯑ
ꯅꯉꯣꯟꯗꯁꯨ ꯅꯣꯡ ꯇꯥꯕ꯭ꯔꯣ
ꯍꯧꯖꯤꯛ ꯍꯧꯖꯤꯛ ꯇꯥꯏꯌꯦ ꯍꯧꯖꯤꯛꯈꯖꯤꯛ ꯇꯥꯏ ꯏꯅꯎꯄꯥꯒ ꯏꯅꯧꯄꯤꯗꯣ
ꯎꯝ
ꯇꯨꯏꯁꯟ ꯆꯠꯈꯤꯗꯅꯤ ꯃꯥ ꯑꯗꯨ ꯃꯕꯥꯅꯤ ꯅꯣꯡꯆꯨꯗ ꯆꯣꯠꯂꯝꯃꯅꯤ
ꯆꯔ ꯂꯅꯁ ꯆꯂꯒ ꯅꯔ
ꯀꯕꯥ
ꯁꯣꯇꯂꯝꯒꯅꯤ ꯍꯥꯏꯦꯕꯅꯤꯕ
ꯅ ꯐꯣꯟ ꯇꯗꯦꯗ
ꯃꯕꯥꯅꯤꯗ ꯆꯣꯠꯂꯝꯒꯅꯤ ꯍꯥꯏꯕꯅꯦ
ꯍꯣꯏ ꯍꯣꯏ ꯆꯂꯪꯒꯅꯌꯥ
ꯎꯝ
ꯑꯗꯨꯣꯛꯅꯨꯅꯤ ꯔꯦꯡ ꯀꯣꯔꯣꯠꯇꯤ ꯄꯥꯏꯈꯤꯕꯅꯦ
ꯑꯣ ꯄꯥꯏꯒꯚꯥꯏ
ꯑꯂꯦ ꯄꯔꯂꯦ ꯑꯗꯨ ꯈꯥꯏꯂ
ꯄꯥꯏꯔꯗꯗꯤ ꯃꯁꯨ ꯌꯥꯔ ꯍꯣꯏ
ꯉꯔꯥꯡ ꯐꯕꯣ ꯌꯦꯡꯉꯤ ꯑꯗꯣ ꯕ꯭ꯔꯥꯖꯤꯜꯒ ꯅꯣꯔꯋꯦꯁ ꯕꯗꯣ
ꯑꯣ
ꯑꯗꯨꯗ ꯄꯩꯁꯥ ꯊꯥꯅꯧꯒꯣ ꯉꯥꯡ ꯂꯨꯄꯥ ꯁ ꯃ ꯃꯥꯡꯉꯦ
ꯑꯣ ꯅꯪꯒꯤ ꯑꯩꯅ ꯄꯁꯥ ꯆꯥꯝꯃꯉꯥ ꯊꯥ ꯍꯥꯏꯕꯒꯤ ꯑꯩꯅ ꯅꯅꯥꯎꯅ ꯅꯨꯄꯥꯒꯤ ꯄꯩꯁꯥ ꯊꯥꯅꯤꯡꯉꯥꯏ ꯂꯩꯇ꯭ꯔꯤꯀꯣ ꯃꯥ ꯑꯩꯉꯣꯟꯗ ꯑ ꯆꯥꯅꯤ ꯊ ꯑꯩ ꯅꯪꯒꯤ ꯅꯍꯥꯟ ꯆꯥꯝꯃ ꯄꯤꯈ꯭ꯔꯕꯤ ꯑꯩ ꯐ꯭ꯔꯥꯏꯗꯦ ꯅꯨꯃꯤꯠꯇ ꯅꯪꯒꯤ ꯆꯥꯅꯤ ꯊꯥꯔꯛꯀꯦ ꯍꯥꯏꯔꯒ ꯑꯩꯕꯨ ꯉꯁꯤ ꯏꯟꯁꯇꯥꯒ꯭ꯔꯥꯝꯗ ꯀꯣꯏꯁꯟ ꯑꯃ ꯊꯥꯔꯛꯑꯦ ꯃꯥꯅ
ꯀꯩꯅ
ꯑꯦ ꯅ ꯃꯥꯒꯤꯦ ꯆꯅꯤ ꯇꯤꯅꯤꯂꯦ ꯇꯤꯅꯤ ꯋꯥ
ꯎꯝ
ꯉꯔꯥꯡ ꯉꯁꯤ ꯅꯪꯒꯤ ꯑꯃꯨꯛꯀ ꯄꯩꯁꯥ ꯁꯦꯟ ꯇꯧꯈ꯭ꯔꯕꯤ ꯑꯩꯒꯤ ꯑꯃꯨꯛꯀ ꯂꯩꯇ꯭ꯔꯦꯕ
ꯑꯣꯝ
ꯃꯥ ꯃꯥ
ꯑꯗꯨꯗꯣ ꯃꯥꯁꯨ ꯏꯆꯦ ꯑꯃ ꯂꯩꯕꯀꯣ
ꯑ
ꯑꯗꯨꯣ ꯃꯥ ꯑꯄꯥꯝꯕꯁꯤꯡꯗꯣ ꯊꯥꯒꯠꯂꯦ ꯑꯗꯣ ꯏꯆꯦ ꯑꯃꯅ ꯀ ꯀꯥꯟꯅꯗꯕ ꯄꯣꯠ ꯂꯩꯔꯨꯅꯨ ꯄꯩꯁꯥ ꯃꯥꯡꯒꯨꯅꯨ ꯍꯥꯏꯈ꯭ꯔꯕꯅꯦ
ꯃꯦꯁꯣ ꯍꯥꯏꯕ꯭ꯔꯥ ꯀꯔꯤ ꯍꯥꯏꯕ꯭ꯔꯥ ꯄꯦꯟ ꯑꯉꯩ ꯕꯨꯛ ꯊꯝꯅꯤꯡꯉꯥꯏ ꯀꯔꯤ ꯈꯔ ꯅꯨꯄꯤꯒꯤ ꯇꯥꯏꯞꯇ ꯂꯩꯕ ꯑꯗꯨ ꯉꯥꯡꯗꯣ
ꯎꯝ
ꯑꯗꯨꯃꯛ ꯀꯩꯝ ꯗꯔꯀꯥꯔ ꯇꯥꯗꯦꯕ ꯃꯥꯒꯤꯗꯣ ꯂꯥꯏꯔꯤꯛꯀꯨꯝꯕ ꯗꯔꯀꯥꯔ ꯇꯥꯔꯗꯤ ꯈꯔ ꯐꯥꯏ ꯄꯦꯟ ꯍꯥꯞꯅꯤꯡ ꯍꯧꯖꯤꯛ ꯃꯣꯏꯒꯤ ꯀꯥ ꯑꯩꯈꯣꯏ ꯌꯨꯝ ꯀꯥ ꯂꯩꯕꯁꯨ ꯅꯠꯇꯦ
ꯑ
ꯃꯣꯖꯤꯛ ꯂꯩꯔꯤꯦ ꯇꯦꯝꯄꯣꯔꯤꯅꯦ
ꯎꯝ ꯎ
ꯉ ꯕꯣ ꯉꯥꯏꯅꯤꯉꯥꯏ ꯋꯥꯔꯦꯗ ꯌꯦꯡꯅꯤꯡꯕꯅ ꯂꯣꯏꯔꯦ ꯧꯖꯅꯕ ꯆꯠꯄꯒꯤ ꯋꯥꯏ ꯑꯁ ꯉꯁꯤ ꯉꯁꯤ ꯐꯥꯏꯚ ꯃꯤꯅꯤꯠꯇ ꯀꯣ ꯒ꯭ꯔꯥꯎꯟ ꯁꯦꯝꯕ ꯐꯥꯏꯚ ꯔꯒ꯭ꯔꯥꯎꯟ ꯆ ꯁꯦꯝꯕ ꯑꯁꯨ ꯋꯥꯏꯑꯦ
ꯑꯣꯏ ꯌꯥꯝꯅꯦ
ꯇꯠꯀꯤꯦ ꯇꯧꯋꯦ
ꯑ ꯎꯝ ꯅꯣꯏ ꯃꯃꯥ ꯕꯕꯥ ꯈꯣꯏꯗꯤ ꯅꯪꯒꯤꯅ ꯏꯌꯥꯝꯕ ꯑꯃ ꯅꯥꯕꯗꯣ ꯈꯔ ꯐꯔꯕꯣ
ꯍꯈꯔ ꯐꯣꯔꯦ ꯈꯔ ꯈ ꯆ ꯄꯧꯔꯦ ꯑꯗꯣ ꯒꯦꯝꯗꯤ ꯀꯥꯞꯊꯔꯦ ꯑꯩꯈꯣꯏ ꯄꯨꯂꯞ ꯄꯨꯜꯂꯒ
ꯎꯝ
ꯑꯗꯣ ꯅꯪ ꯅꯪ ꯄꯩꯁꯥ ꯐꯪꯒꯅꯀꯣ
ꯀꯩꯅꯣ
ꯅꯪꯒꯤ ꯅꯨꯄꯥꯁꯨ ꯂꯩꯅ ꯅꯪꯒꯤ ꯅꯨꯄꯥꯉꯣꯟꯗ ꯏꯆꯥ ꯏꯅꯥꯎ ꯅꯨꯄꯥ ꯐꯨꯠꯕꯣꯜ ꯁꯥꯟꯅꯕ ꯃꯤ ꯂꯦꯞꯄ ꯄ꯭ꯔꯣꯇꯤꯟ ꯂꯩꯁꯦꯅ ꯈꯜꯂꯣ ꯑ ꯃꯈꯥꯂ ꯑꯐꯕ ꯂꯩꯕꯤꯌꯣ ꯁꯤꯡ ꯑꯍꯨꯝ ꯃꯔꯤꯒꯤ ꯄ꯭ꯔꯣꯔꯇꯤꯟ ꯅꯠꯇ꯭ꯔꯒꯅ ꯈꯔ ꯋꯥꯡꯅꯤꯡꯉꯥꯏ ꯍꯤꯗꯥꯛ ꯂꯩꯕꯤꯕꯅꯦ
ꯌꯥꯔ